ꯂꯨ ꯂꯨ ꯃꯅꯤ ꯀ ꯂꯨꯅꯨ
ꯃꯣꯔꯅꯤꯡ ꯇꯂ ꯂꯩꯂꯨ
ꯅꯡ ꯆꯥꯥꯛꯁꯤ ꯎꯅꯔꯕꯣ
ꯑꯩꯆꯥ ꯏꯁꯤꯡ ꯎꯅꯔꯦ
ꯀꯔꯤꯃꯊꯦꯜ ꯍꯥꯥꯎꯥꯎꯒ
ꯑ ꯃ ꯃꯊꯦꯜ ꯍꯥꯏꯕꯨ ꯑ
ꯎꯝ ꯎ ꯇꯅꯤ ꯁꯣꯏꯖꯤꯟꯁꯨ ꯊꯣꯡ ꯌꯥꯕ꯭ꯔꯣ
ꯀꯩꯅꯣ ꯑꯩ ꯉꯥꯡꯉꯤꯁꯤꯕꯣ ꯁꯣꯏꯖꯤ ꯅꯠꯇꯦꯌꯦ ꯀꯩꯅꯣ ꯆꯦꯡꯒꯨꯝ
ꯑꯗꯨ ꯍꯥꯏꯒꯦꯗꯦ ꯁꯣꯏꯖꯤꯟ ꯊꯣꯡꯕꯥ ꯁꯨ ꯌꯥꯏ ꯀꯩꯅꯣꯅ ꯑꯣ ꯊꯣꯡꯕ ꯗ ꯁꯣꯌꯖꯤꯟ ꯍꯥꯞꯅꯩ ꯁꯣꯏꯖꯤꯟ ꯁꯣꯏꯖꯤꯟ ꯀꯩꯅꯣ ꯅꯠꯇ꯭ꯔꯁꯨ ꯋꯥ ꯅꯠꯇ꯭ꯔꯣ ꯑꯗꯨ ꯋꯥ ꯋꯥꯔ ꯆꯥꯕ ꯑ ꯍꯦ ꯑꯗ ꯄꯂ ꯍꯥꯏꯒ ꯎꯝ ꯊ ꯃꯥꯁꯦ ꯉꯥꯔꯤ ꯅꯝꯕꯗꯧ ꯃꯤꯔꯕ
ꯎꯝ ꯁꯣꯏ ꯇꯠꯂꯒꯅꯦ
ꯑꯣ
ꯆꯐꯨꯠꯇ ꯍꯥꯞꯆꯤꯜꯂꯒ ꯏꯁꯤꯡ ꯈꯔ ꯍꯩꯆꯜꯂꯒ ꯄꯨꯝꯃꯜꯂꯦꯕ
ꯑꯣꯝ
ꯑꯗꯨꯃꯥꯏꯅ ꯁꯦꯝꯒꯨꯝ ꯇꯧꯕꯅꯦ ꯑꯩꯁꯨ ꯌꯥꯝ ꯀꯟꯅ ꯈꯪꯗꯦꯗ
ꯁꯣꯏꯖꯤꯟꯁ ꯍꯥꯎꯕꯅꯤꯅꯦ ꯑꯣꯛ ꯊꯣꯡꯕꯗ ꯍꯥꯞꯄꯗꯣ ꯆꯤꯟꯖꯨꯝꯅ ꯀꯥꯏꯗꯒꯤꯁꯤꯦ ꯀꯨꯝ ꯇꯥꯛꯑꯗꯥꯏꯅꯦ
ꯆꯦꯡꯒꯨꯝꯗꯣ ꯑꯩꯈꯣꯏ ꯃꯥꯥꯟꯅ ꯂꯩꯔꯛꯄꯅꯤ ꯀꯩꯅꯣꯅꯤꯗ ꯍꯧꯖꯤꯛ ꯑꯌꯨꯛ ꯂꯩꯔꯨꯕ ꯅꯠꯇꯦꯗ ꯉꯔꯡ ꯂꯩꯔꯛꯄꯅꯦ ꯑꯩꯈꯣꯏ ꯃꯥꯅꯗꯤ ꯀꯥꯡꯍꯧ ꯉꯧꯖꯒꯦꯅ
ꯐꯔꯤꯁꯇꯥꯥꯞꯇ ꯊꯝꯕ
ꯑꯗꯨꯗ ꯑꯩꯅ ꯆꯥꯛꯇꯣ ꯂꯣꯏꯊꯣꯛꯑꯒ ꯑꯣꯏꯅ ꯉꯥꯏꯔꯕꯀꯣ ꯃꯥ ꯀꯩꯊꯦꯡ ꯀꯨꯝꯃꯛꯄꯁꯦ ꯑꯗꯨꯗꯩ ꯑꯩꯅ ꯑꯩ ꯉꯝꯃꯔꯣꯏ ꯉꯥꯍꯧ ꯉꯧꯕ ꯆꯥꯛ ꯂꯣꯏꯔꯦ ꯍꯌꯦꯡ ꯇꯧꯔꯁꯤꯅ ꯑꯩꯅ ꯐ꯭ꯔꯤꯖꯇ ꯇꯥꯛꯁꯤꯂꯥꯞ ꯊꯝꯖꯤꯟꯈ꯭ꯔꯦ
ꯑꯥꯎ ꯐꯕ
ꯑꯗꯨꯒ ꯑꯩꯅ ꯑꯌꯨꯛꯇ ꯊꯣꯡꯗꯣꯛꯄꯅꯦ ꯆꯒ ꯃꯅꯥ ꯑꯩꯈꯣꯏ ꯁ꯭ꯋꯥꯏ ꯂꯣꯀꯦꯜꯒꯤ ꯀꯩꯅꯣꯗꯨ ꯅꯠꯇꯦꯗ ꯍꯥꯎꯕꯗ ꯅꯠꯇꯦ ꯑꯊꯥꯕꯗꯨꯅꯤ
ꯑꯊꯥꯕꯗꯨꯁꯨ ꯍꯥꯎꯕꯅꯤ ꯀꯩꯅꯣ ꯆꯞ ꯃꯥꯟꯅꯩ ꯑꯊꯥꯕꯗꯨꯗ ꯅꯪ ꯑꯇꯣꯞꯄ ꯆꯤꯟꯖꯥꯛ ꯍꯥꯞꯄꯁꯨ ꯅꯠꯇꯅ
ꯍꯥꯞꯇꯦ ꯑꯗꯣ ꯃꯍꯥꯎꯗꯣ ꯍꯦꯟꯕꯅꯦ ꯑꯩꯈꯣꯏ ꯁ꯭ꯋꯥꯏ ꯂꯣꯀꯦꯜꯒꯤꯗꯨꯅ ꯑꯃ ꯁꯪꯗ꯭ꯔꯣꯡ ꯁꯥꯡꯕꯤꯒ ꯑꯗꯩꯗꯤ ꯌꯥꯝ ꯄꯥꯛꯇ꯭ꯔꯣ ꯄꯥꯛꯄꯤ ꯀꯌꯥꯝ ꯂꯩꯗꯅ
ꯃꯣꯏ ꯃꯔꯥꯗ ꯌꯥꯝ ꯁꯥꯡꯅ ꯍꯧꯒꯂꯛꯄꯅꯤ ꯃꯣꯏꯁꯦ ꯐꯁꯦ ꯀꯨꯝꯁ ꯌꯦꯕꯣ ꯑꯗꯨꯗ ꯅꯣꯡ ꯆꯨꯕ ꯍꯧꯔꯛꯏꯗꯅ ꯑꯗꯨꯝ
ꯑꯣꯥ
ꯃꯣꯏꯁꯦ ꯃꯔꯨꯁꯨ ꯊꯥꯅꯗꯦꯕ
ꯎꯝ
ꯍꯥꯟꯅ ꯂꯩ ꯍꯗ꯭ꯔꯦ ꯍ ꯍꯧꯔꯣꯏꯖꯂꯒꯃꯥꯏꯁꯦ
ꯃ ꯅꯨꯡꯁꯤ ꯇꯒ ꯀꯣꯏ ꯄꯥꯏ ꯄꯥꯏꯕꯩꯁꯥ ꯂꯧ ꯈꯪꯗꯤ
ꯐ ꯑꯦ ꯍꯥꯏꯔꯗꯤ ꯃꯣꯏ ꯑꯥ ꯃꯈꯥꯗꯩ ꯍꯧꯒꯠꯂꯏꯅꯥ ꯃꯈꯥꯗꯗꯤ ꯀꯥꯏ ꯁꯤꯠ ꯄꯥꯏꯔꯁꯨ ꯆꯠꯄ ꯉꯌꯦꯦ ꯐꯣꯛꯄꯣꯛ ꯎꯗ꯭ꯔꯤꯕꯣ
ꯑꯣ ꯍꯧꯖꯤꯛꯀꯤ ꯆꯦꯡꯒꯨꯝ ꯑꯁꯥꯡꯕꯤꯗꯨ ꯐꯣꯛꯄꯗ ꯌꯨꯇꯌꯨꯕꯇ ꯌꯦꯡꯉꯦꯕꯀꯣ
ꯑꯗꯨꯅꯦ ꯆꯦꯒꯨꯝꯁꯦ ꯑꯗꯨꯝ ꯀꯩꯅꯣꯗ ꯍꯧꯕ ꯄꯣꯠꯁꯦ ꯋꯥꯄꯟꯒꯨꯝꯕꯅ ꯍꯧꯕꯁꯦ ꯂꯣꯏ ꯁꯥꯡꯕꯅꯦ ꯑꯌꯥꯝꯕ
ꯑꯥ
ꯍꯣꯏ ꯋꯥꯄꯟꯅ ꯑꯃꯨꯛ ꯄꯤꯌꯦ ꯁꯦ ꯑꯩꯈꯣꯏꯒꯤ ꯏꯃꯨꯡꯗ ꯐꯥꯎꯜ ꯌꯥꯝꯝ ꯂꯩꯕꯅ
ꯑ
ꯑꯗꯨꯗꯨꯗꯤꯕꯁꯥ
ꯈꯪꯅꯤꯡ ꯃꯁꯦ ꯀꯃꯥꯏꯅ ꯇꯧꯕꯅꯣ ꯑꯩ ꯆꯤꯡꯒꯣ ꯃꯌꯥꯝ ꯐꯛꯅꯤꯡꯉꯦ ꯍꯥꯏꯕ ꯍꯏ ꯏꯆꯦ ꯀꯨꯝ ꯐꯨꯡꯕ ꯌꯥꯝ ꯆꯠꯅꯤꯡꯉꯦ
ꯅꯪ ꯑꯗꯨ ꯑꯗꯨ ꯇꯥꯍꯟꯗꯣꯏꯅꯤ ꯀꯩꯅꯣ ꯁꯥꯡꯅ ꯇꯧꯊꯔꯒ
ꯥꯟꯖꯥꯔꯒꯦꯗꯤ ꯆꯦꯡꯒꯨꯝꯅ ꯄꯥꯝꯃꯤ ꯚꯤꯖꯤꯇꯦꯕꯜ ꯍꯥꯏꯗ꯭ꯔꯒ ꯍꯥ ꯑꯩꯅ ꯄꯥꯝꯖꯕ ꯍꯥꯏꯔꯗꯤ ꯆꯦꯡꯒꯨꯝ
ꯑꯩꯁꯨ ꯄꯥꯝꯃꯤ ꯏꯕꯦꯝꯃꯦ ꯑꯗꯨꯗꯤ ꯑ ꯎ ꯎ ꯂꯩ
ꯑꯩ ꯆꯥꯅꯤꯡꯗꯦ ꯑꯇꯩ ꯑꯩ ꯍꯋꯥꯏ ꯊꯣꯡꯕ ꯀꯥꯡꯁꯣꯏ ꯅꯨꯡꯁꯣꯏ ꯏꯔꯣꯝꯕ ꯑꯩ ꯀꯔꯤꯝ ꯀꯜꯂꯛꯇꯦ ꯆꯕꯨꯝ
ꯑꯗꯨꯥꯎ ꯃꯅꯦ
ꯑꯥ
ꯑꯣ ꯋꯥꯖꯣꯍꯥꯎꯕ ꯏ ꯃꯥꯗꯤ
ꯑꯗꯩꯗꯤ ꯈꯪꯗꯦꯗ ꯂꯣꯏ ꯍꯥꯎ ꯑꯗꯨꯗ ꯆꯦꯡꯒꯨꯝꯁꯦ ꯀꯩꯅꯣ ꯥꯛ ꯄꯥꯛꯅꯝꯅꯝꯕ ꯑꯗꯨꯃꯥꯏꯅꯅꯦ
ꯑ
ꯃꯒꯁꯥꯕꯦ ꯍꯥꯏꯕꯈꯃꯅ
ꯌꯥꯏ ꯀꯩꯅꯣ ꯁꯤꯨꯝ ꯄꯥꯛꯅ ꯆꯥꯗ꯭ꯔ
ꯑꯩ ꯆꯥꯇ꯭ꯔꯤ
ꯑꯣꯄꯗ ꯍꯥꯄ ꯆꯔꯦ ꯌꯦꯄꯗꯒ ꯍꯥꯄꯄ
ꯎꯝ ꯑꯃ ꯀꯩꯅꯣꯗꯣ ꯑꯩꯈꯣꯏ ꯃꯥꯒꯤ ꯃꯄꯥꯝꯗ ꯅꯍꯥꯟꯋꯥꯏ ꯀꯩꯅꯣ ꯆꯣꯡꯉꯦ ꯍꯥꯏꯁꯤꯒꯤ ꯃꯥ ꯆꯪꯒꯨꯝ ꯑꯁꯥꯡꯕꯤꯗꯣ
ꯑꯣ
ꯑꯗꯨ ꯃꯥꯗꯤ ꯃꯥꯒꯤ ꯀꯩꯅꯣꯗꯣ ꯐꯟꯗꯣꯔꯛꯄꯗꯣ ꯀꯩꯁꯨ ꯆꯥꯎꯗꯦꯗ ꯃꯥꯗꯤ ꯃꯁꯥꯡꯗꯣ ꯑꯣꯏꯅ ꯁꯥꯡꯉꯒ ꯇꯣꯏꯏꯗꯅ
ꯎ ꯑꯗꯨꯗꯤ ꯀꯥꯡ ꯆꯥꯎ ꯍꯥꯎꯔꯤꯁꯦ
ꯆꯊꯨ ꯌꯥꯝ ꯍꯥꯎꯕꯅꯦ ꯍꯥꯏꯕ ꯑꯗꯨꯗꯣ ꯐꯨꯑꯦꯅ ꯁꯣꯡꯉꯦꯅ ꯐꯣꯛꯑꯒꯅꯦ ꯀꯩꯅꯣ ꯇꯧꯔꯒ ꯌꯥꯏꯉꯥꯁꯤꯗ ꯊꯨꯝ ꯃꯣꯔꯣꯛ ꯆꯥꯏꯁꯤꯜꯂꯒ ꯉꯥꯅꯝ ꯅꯝꯕꯗꯧꯅꯅꯦ
ꯎꯝ
ꯑꯖ ꯑꯩ ꯌꯨꯝꯖꯤꯜꯂꯒ ꯐꯨꯡꯒꯥꯗ ꯅꯝꯁꯤꯜꯂꯛꯇꯦ ꯊꯝꯃꯝꯃꯅꯤ
ꯑꯣ
ꯑꯗꯨꯒ ꯃꯨꯜꯂꯝꯃꯅꯤ ꯀꯥꯟꯗ ꯂꯧꯊꯣꯛꯑ ꯃꯣꯏ ꯃꯌꯥꯝꯁꯦꯕꯨ ꯎ ꯀꯥꯝꯃꯒ ꯆꯥꯏ ꯌꯥꯝ ꯍꯥꯎꯋꯦ ꯍꯥꯏꯕꯀꯣ ꯃꯥꯅ
ꯑꯪꯖꯥꯔꯕ
ꯈꯨꯃꯥꯅꯅꯦ ꯂꯤꯔꯤꯁꯦ ꯑꯩ ꯆꯥꯗ꯭ꯔꯤ
ꯑ
ꯑꯩꯅ ꯆꯅꯤꯡꯕꯁꯤ
ꯃꯃ ꯂꯧꯔꯤꯗꯅ ꯀꯔꯝꯕꯅ ꯁꯦꯝꯕꯅꯣ ꯍꯥꯏꯁꯦ
ꯑꯩꯈꯣꯏ ꯃꯥꯅ ꯄꯥꯛꯅꯝ ꯅꯝꯃꯤꯗꯔ ꯑꯃ ꯆꯦꯡꯒꯨꯝꯁ
ꯗꯗ ꯑ ꯋꯥ ꯍꯥꯏꯗ
ꯑꯗꯨꯗꯤ ꯑꯊꯥꯕꯤꯗꯨꯅꯦ ꯃꯥꯉ ꯑꯉꯧꯕ ꯍꯪꯗꯦ ꯃꯥ ꯃꯥ ꯀꯦꯖꯤꯔ ꯈꯪꯗꯦ ꯂꯨꯄꯥ ꯑꯩꯠꯇꯤꯒꯤꯅꯤ ꯑꯩ ꯍꯪꯗ꯭ꯔꯦ ꯂꯨꯄꯥ ꯑꯥꯏꯠꯇꯤꯒꯤꯅꯤ ꯍꯥꯏ ꯃꯥ ꯂꯩꯔꯦꯗꯣ
ꯌꯥꯝ ꯕ
ꯌꯥꯝ ꯌꯥꯝꯕ ꯅꯠꯇꯦ ꯑꯗꯨꯝ ꯍꯣꯏ ꯈꯔ ꯌꯥꯝ ꯖꯤꯝ ꯈꯔ ꯑꯃ ꯑꯣꯏ ꯆꯠꯂꯣ ꯈꯪꯗꯦ
ꯑꯃ ꯉꯦꯗꯤ
ꯎ
ꯂꯨꯝ ꯥꯗꯥ ꯗꯔꯦ
ꯑꯗꯨꯒꯤ ꯆꯦꯡꯒꯨꯝ ꯊꯣꯡꯉꯒꯁꯨ ꯆꯥꯔꯦ ꯊꯋꯥꯏꯗꯤ ꯏꯅꯨꯡ ꯅꯨꯡꯉꯥꯏꯔ ꯑꯗꯨꯦꯗ
ꯂꯩꯒꯤꯅꯔꯁꯦ
ꯑꯩꯅ ꯆꯥꯅꯤꯡꯕꯗꯤ ꯁꯔꯨ ꯌꯦꯟ ꯆꯥꯅꯤꯡꯕ
ꯎꯏꯏꯅ ꯀ
ꯆꯔꯨꯗ ꯆꯣꯡꯕ ꯃꯣꯏ ꯆꯦꯡꯒꯨꯝ ꯃꯌꯥꯝꯗ ꯈꯔ ꯍꯦꯟꯅ ꯀꯥ ꯍꯦꯟꯅ ꯇꯥꯡꯖꯕ ꯑꯃ ꯂꯩꯔꯏ
ꯑꯌꯁꯅꯤ ꯀ ꯀꯌꯥꯁꯅꯤ ꯀꯔꯤ ꯀꯁꯤ ꯅ
ꯑꯁꯤ ꯅꯍꯟꯗ
ꯑꯣꯏꯝꯕꯅꯤ ꯍꯧꯖꯤꯛꯀꯤꯥꯟꯛꯇ ꯈꯪꯉꯦ ꯍꯥꯔꯔꯦ ꯑꯉꯥꯡ ꯑꯣꯏꯔꯤ ꯀꯥꯅꯗꯤꯀꯣ ꯍꯥꯏꯅ ꯗꯁ ꯁꯤ ꯆꯀꯠ ꯆꯀꯠ ꯂꯥꯛꯑꯣ ꯌꯥꯝꯅ ꯃꯣꯠꯀꯤ ꯇꯥꯏꯞꯇ ꯑꯣꯏꯗ ꯃꯁꯛꯇ ꯊꯤꯗꯅ ꯃꯥꯁꯦ
ꯎꯝ ꯆꯥꯝꯕꯁꯨ ꯌꯥꯝ ꯀꯟꯅ ꯆꯥꯗꯗ ꯀꯦꯡꯕꯅꯤ
ꯊꯀꯗꯦ ꯑꯗꯨ ꯍꯧꯖꯤꯛꯇꯤ ꯋꯥ ꯀꯨꯍꯥꯕꯨꯗꯤ ꯂꯣꯏꯔꯦ
ꯑꯗꯨꯗꯀꯣ ꯑꯩꯁꯦ ꯀꯥꯡꯍꯧꯉꯝꯕꯁ ꯐꯖ ꯍꯩꯇꯦꯕꯀꯣ ꯃꯥꯁꯦ ꯉꯧꯕꯗꯅꯦ ꯄꯣꯛꯈꯥꯏꯕꯅꯦ ꯄꯨꯣꯛ ꯄꯣꯛ ꯄꯨꯣꯛ ꯍꯥꯏꯕꯅꯤ ꯃꯥꯁꯦ
ꯑꯗꯨ ꯃꯤ ꯆ ꯆꯩ ꯃꯥꯅꯤ
ꯑꯗꯨ ꯀꯃ ꯀꯥꯟꯅ ꯍꯥꯞꯄꯤꯅꯣꯁ ꯈꯪꯗꯕꯩꯅ ꯉꯥꯛꯞꯆꯤꯟꯕ ꯑꯣꯏꯖꯥꯠꯗ ꯃꯥ ꯄꯣꯛ ꯐꯥꯔꯗꯣ
ꯑꯗ ꯑꯌꯥꯝꯕ ꯀꯩꯅꯣ ꯍꯧꯋꯤꯗꯅ ꯍꯋꯥꯏ
ꯑ ꯍꯣꯏ ꯃꯪꯒꯅꯤꯒ
ꯑ
ꯎꯝ
ꯁꯤꯡ ꯈꯥꯖꯁꯤꯡ ꯈꯔ ꯀꯥꯞꯆꯟꯕꯀꯣ ꯑ ꯑꯂꯇꯂꯥꯅꯦ ꯎꯝ
ꯈꯖꯤꯡꯒꯤꯗꯤ ꯁꯤꯗꯥꯛ
ꯍ ꯁꯤꯗꯥꯥ ꯇ ꯍꯧꯖ ꯍꯥꯎ ꯑꯣ ꯆꯥꯅꯤ ꯗꯦꯇ ꯈꯖꯤꯤꯡ ꯍꯥꯏꯖꯕ
ꯑꯁ ꯍꯥꯎꯕꯅꯦꯍ ꯈꯖꯤꯒ ꯈꯪꯒ ꯈꯍꯥꯎ ꯉꯥꯎꯕꯁꯤꯕ ꯋꯥꯟ ꯇꯔꯦ
ꯑꯗꯤꯁꯦꯒꯨꯝꯁꯦ ꯉꯥ ꯈꯨꯗꯥꯥꯎ ꯊꯣꯡꯁ ꯌꯥꯝ ꯍꯥꯎꯕꯅꯦ
ꯆꯤꯡꯒꯨꯒ ꯉꯥꯒ ꯊꯣꯡꯕꯁꯨꯦ ꯌꯥꯝ ꯍꯥꯎꯋꯦ
ꯀꯣꯛꯀꯥꯒꯦꯅꯥ ꯀꯣꯛꯀꯥꯑꯒ ꯑꯥꯗꯤ ꯈꯪꯗꯦ ꯆꯞ ꯆꯥꯒꯗꯤ ꯆꯥꯔꯦ
ꯑꯩ ꯉꯥ ꯀ ꯇꯥꯒꯁꯨ ꯆꯥꯗ꯭ꯔꯤ ꯉꯥꯒꯁꯨ ꯆꯥꯗ꯭ꯔꯤ ꯑꯁ ꯑꯩ ꯌꯥꯝ ꯋꯥꯠꯂꯤꯗ꯭ꯔ ꯑꯩ ꯁꯤꯕ ꯌꯥꯗ꯭ꯔꯤ ꯑꯩ ꯆꯥꯒꯗꯕ ꯌꯥꯝ ꯂꯩ
ꯎꯝ
ꯏꯁꯁ
ꯑꯦꯁ
ꯏꯁ
ꯎꯝ ꯇꯥꯀ ꯊꯧꯒꯅ ꯇꯥ ꯂꯩ ꯁꯦ
ꯃꯥꯅꯦ ꯑꯩꯁꯦ ꯈꯜꯜꯂꯤꯕꯅꯦ ꯑꯩ ꯄꯩꯁꯥꯁꯦ ꯈꯔ ꯇꯨꯡꯁꯤꯜꯂꯒ ꯅꯦ ꯑꯩ ꯆꯦꯡꯒꯨꯝ ꯄꯥꯛꯅꯝꯗꯨꯣ ꯆꯥꯒꯅꯤ ꯈꯨꯃꯥꯡ ꯌꯥꯝ ꯇꯥꯛꯉꯦ ꯍꯥꯏ ꯂꯨꯄꯥ ꯆꯥꯝꯃꯒꯤ ꯀꯌꯥꯅꯣ ꯇꯧ ꯑꯅꯤꯔꯒꯅꯣ ꯑꯍꯨꯝ ꯇꯧꯏꯤ ꯍꯥꯏ ꯃꯥꯁꯥꯡꯕꯗꯣ ꯑꯍꯣꯡ ꯀꯛꯃ ꯂꯩ
ꯋꯥꯏꯗ
ꯉꯥꯏ ꯑꯍꯨꯝꯈꯛ ꯄꯨꯜꯂꯦ ꯃꯄꯨꯟꯗ
ꯄꯥꯥꯎꯅꯦ ꯃ ꯆ ꯂꯒ ꯁꯔꯥ ꯑꯔꯝ ꯄ
ꯑꯩꯅ ꯑꯗꯨ ꯄꯥꯛꯅ ꯑꯃ ꯆꯥꯅꯤꯡꯉꯦꯕ ꯑꯗꯨꯗ ꯍꯥ
ꯑꯝ
ꯇꯁꯔꯦ
ꯦ ꯆꯃꯒꯔꯒ ꯋꯥꯏꯁ ꯆꯅꯤꯒꯤ ꯇꯧꯔꯣ ꯑꯗꯨ ꯀꯣꯟꯅꯅꯤ ꯀꯩꯅꯣ ꯅꯣꯏ ꯃꯤ ꯌꯥꯝꯕꯁꯨ ꯅꯠꯇꯦ
ꯑꯁ ꯐꯠꯇꯣꯛ ꯂꯩꯔꯣꯏꯃꯦ ꯄꯤꯤꯁꯜꯂꯛꯇꯣꯏꯁꯤꯗꯤ
ꯁꯔꯤ
ꯊꯣꯡꯉꯀꯥꯟꯗ ꯄꯤꯛꯁꯜꯂꯛꯇꯣꯏꯁꯤꯗꯤ ꯃꯨꯜꯂꯀꯥꯟꯗ
ꯅꯣꯏ ꯅ ꯂꯥꯛꯎ ꯄ ꯅꯠꯇ꯭ꯔꯨ ꯇꯦꯁꯇ ꯂꯩ ꯍꯥꯏꯕꯗꯨꯣ
ꯃꯥ
ꯀꯔꯤ ꯇꯧꯔꯤꯕ ꯃꯥꯂꯗꯤꯦ ꯑꯁꯇꯗꯤ
ꯑ ꯍꯦꯟꯗꯜꯃꯦꯟ ꯑꯣꯏ
ꯑꯦꯗꯔꯃꯦ
ꯑꯥ
ꯑ ꯑꯩ ꯍꯟꯗꯛ ꯆꯠꯇꯣꯏꯅꯤꯅꯦ ꯕꯦꯁꯇ ꯅꯪ ꯀꯔꯤ ꯀꯩ ꯆꯠꯅꯤꯡꯕ ꯅꯅꯥꯎꯄꯤ ꯀꯩ ꯄꯤꯅꯤꯡꯕ
ꯃꯥꯒꯤꯔꯥ
ꯀ ꯑꯗꯨꯗꯣ
ꯀꯝ ꯄꯤꯅꯤꯡꯗꯦ ꯃꯥꯥꯏ ꯃꯣꯟꯗ ꯀꯁꯨ ꯄꯤꯔꯛꯇꯦ
ꯦ ꯍꯥꯏ ꯍꯅ ꯅꯪ ꯃꯥꯗ ꯅꯪ ꯃꯥ ꯍꯣꯏꯗ ꯍꯪꯉꯣ ꯐ ꯇꯥꯎꯔꯖ ꯄ ꯍꯥꯏꯁꯦ ꯗ ꯉꯔꯤ ꯂ ꯇꯥꯏ ꯔꯝꯕ ꯑꯗꯒꯤ ꯉꯥ ꯌꯥꯏꯕꯒꯨꯝꯕ ꯃꯅꯥꯄꯤꯤꯗꯨꯅ ꯈꯔ ꯆꯟ ꯈꯔ ꯄꯦꯠꯂꯦꯀꯣ
ꯎꯝ
ꯂꯥꯕꯗ ꯄꯊꯗꯏ
ꯌꯦꯔꯨꯝ ꯆꯥꯎ ꯍꯥꯏꯕꯨ ꯌꯦꯔꯨꯝ ꯃꯅꯝ ꯅꯕꯤ ꯃꯥꯁꯤ ꯤ ꯃꯃꯜ ꯆꯥꯕ ꯌꯦꯔꯨꯝ ꯃꯅꯝ ꯅꯝꯃꯤ ꯅꯨꯃꯤꯠ ꯍꯨꯝꯅꯤ ꯁꯨꯔꯛꯄꯗ
ꯎꯝ ꯑꯗꯨꯅ ꯑꯩ ꯈꯝ ꯑꯗꯨ ꯃꯥ ꯆꯥꯅꯤꯡꯗꯣ ꯍꯥꯏꯔꯛꯑꯣ ꯅꯃꯥꯗ ꯍꯪꯅꯔꯑꯣ ꯍ ꯑꯗꯨꯒ ꯍꯥꯏꯔꯛꯑꯣ ꯑꯩꯉꯣꯟꯗ ꯑꯩ ꯄꯨ ꯄꯤꯕꯤꯒꯦꯕ ꯍꯣꯏ ꯍꯣꯏ ꯍꯣꯏ ꯑꯗꯨ ꯍꯥꯏꯔꯛꯑꯣ ꯑꯗꯨ ꯐꯣꯟ ꯇꯧꯔꯛꯑꯣꯀ ꯑꯩꯉꯣꯟꯗ
ꯑꯣꯀꯦ
ꯑꯣꯦ ꯑꯣꯀꯦ